ꯂꯞ
ꯆꯥꯛ ꯆꯥꯔꯕꯣ ꯍꯧꯖꯤꯛꯇꯤ
ꯆꯥꯔꯦ ꯉꯁꯥꯏꯅ ꯆꯥꯔꯦ
ꯌꯥꯝ ꯆꯥꯕ꯭ꯔꯣ
ꯌꯥꯝ ꯆꯥꯏ ꯀꯩꯅꯣꯍꯦ ꯆꯥꯗ꯭ꯔꯗꯤ ꯆꯥꯛ ꯌꯥꯝ ꯊꯦꯡꯅ ꯆꯥꯔꯒ ꯑꯃꯨꯛ ꯈꯖꯤꯛꯇꯪ ꯆꯥꯔꯒꯗꯤ ꯍꯛꯆꯥꯡ ꯌꯥꯔꯔꯣꯏꯅꯦ
ꯑꯗꯣ ꯗꯤ ꯌꯥꯝ ꯆꯥꯔꯝꯗꯧ ꯃꯥꯜꯂꯦ ꯑꯗꯨꯒꯤꯅꯦ ꯅꯣꯏꯔꯤꯗꯣ
ꯑꯩ ꯅꯣꯏꯗ꯭ꯔꯦꯗ ꯀꯥꯏꯗꯩ
ꯑꯗꯨꯒꯤꯅꯦꯅ
ꯑꯩꯗꯤ ꯅꯣꯏ
ꯅꯪꯒꯤ ꯋꯦꯠꯇꯣ ꯌꯥꯝꯃꯗꯤ
ꯎꯝ ꯌꯥꯝꯗꯦ ꯌꯥꯝꯗꯦ ꯅꯪ ꯌꯥꯝ ꯍꯟꯒꯔꯦ ꯐꯤꯚꯇꯤ ꯐꯣꯔ ꯐꯥꯎ ꯌꯧꯒꯗ꯭ꯔ ꯈꯪꯗꯦ
ꯄ꯭ꯂꯦꯠ ꯑꯅꯤꯗꯤ ꯆꯥꯕ꯭ꯔꯣ
ꯍꯥ
ꯄ꯭ꯂꯦꯠ ꯑꯅꯤꯗꯨ
ꯄ꯭ꯂꯦꯠ ꯑꯅꯤ ꯑꯅꯤ ꯑꯍꯨꯝ ꯆꯥꯔꯝꯒꯅꯤ
ꯑꯁ
ꯏꯟꯖꯥꯡꯁꯦ ꯌꯥꯝ ꯀꯟꯅ ꯍꯥꯎꯕꯗꯤ ꯑꯣꯏꯗꯦꯕ ꯉꯁꯤꯗꯤ
ꯑꯗꯨꯒꯤ ꯑꯁ ꯈꯤꯇꯪ ꯆꯥꯔꯝꯅꯤꯅꯦ
ꯎꯝ
ꯀꯥꯏ ꯆꯠꯂꯨꯅꯤ ꯉꯁꯤꯗꯤ
ꯍꯩꯅꯧ ꯀꯩꯅꯣ ꯍꯩꯅꯧ ꯃꯨꯟꯗꯕ ꯂꯩꯕ꯭ꯔꯣ
ꯂꯩꯌꯦ ꯀꯩꯗꯧꯒꯦ ꯍꯥꯏꯅꯣ
ꯑꯩ ꯆꯥꯅꯤꯡꯉꯦꯕ
ꯆꯥꯎ
ꯄꯨꯔꯛꯑꯣ
ꯁꯦꯁ ꯅꯪ ꯆꯥ ꯆꯥꯒꯗꯕ ꯃꯤꯅ ꯂꯥꯛꯒꯗꯕꯅꯦ ꯑꯩꯈꯣꯏꯗ ꯍꯦꯛ ꯍꯩ ꯍꯩꯅꯧꯁꯨ ꯍꯩꯅꯧꯁꯨ ꯄꯤꯌꯨ ꯍꯥꯏ ꯑꯃꯨꯛꯀ ꯄꯨꯔꯛꯎꯁꯨ ꯍꯥꯏ ꯀꯔꯤꯅꯣ ꯑꯩ ꯅꯪꯒꯤ ꯀꯩꯅꯣꯅꯤ ꯅꯠꯇꯦꯗꯅ
ꯄꯨꯔꯛꯑꯣ ꯗꯦꯂꯤꯚꯔꯤ ꯐꯤꯗꯣ ꯂꯨꯄꯥ ꯇꯔꯥ ꯄꯤꯒꯦ
ꯇꯔꯥ ꯈꯛꯇ ꯕꯔꯥꯅ ꯌꯥꯡꯈꯩ ꯑꯣꯏꯗꯣꯏꯅꯦ
ꯑꯁ
ꯑꯗꯨꯏ ꯁꯔꯨꯛꯄꯨꯗꯤꯅꯦ ꯑꯗꯨꯏ ꯁꯔꯨꯛꯄꯨꯗꯤ ꯂꯨꯄꯥ ꯇꯔꯥꯒꯤꯔ ꯀꯨꯟꯒꯤꯔꯥ ꯍꯣꯔꯦꯟ ꯋꯥꯛꯀꯤꯡ ꯆꯠꯄꯗ ꯀꯩꯊꯦꯜꯗ ꯂꯧꯔꯣ ꯑꯗꯨꯅ
ꯑꯁ ꯂꯨꯞ ꯅꯍꯥꯟꯗꯣ ꯆꯥꯅꯤꯡ ꯃꯟꯕꯒꯤ ꯂꯨꯄꯥ ꯇꯔꯥꯒꯤ ꯑꯃꯈꯛꯇ ꯇꯧꯔꯦ
ꯇꯔꯥꯒꯤ ꯑꯝ ꯑꯃ ꯄꯤꯕ꯭ꯔꯥ ꯆꯥꯎꯔꯝꯒꯅꯤꯗꯅ ꯅꯣꯏꯗꯣ
ꯆꯥꯎꯕ ꯑꯃ ꯄꯤꯔꯛꯑꯦ
ꯑꯗꯨꯅꯦ
ꯑꯗꯨꯁꯨ ꯃꯅꯨꯡꯗ ꯇꯤꯟ ꯈꯔ ꯆꯥꯕ
ꯑꯗꯨꯗꯤ ꯅꯪꯒꯤ ꯗꯥꯎꯗꯅꯦ
ꯑꯁ ꯄꯥꯝꯃꯨꯗ꯭ꯔꯣ ꯂꯨꯄꯥ ꯇ꯭ꯔꯥ ꯄꯤꯔꯒ
ꯈꯔꯗꯤ ꯈꯪꯗꯦꯗ ꯅꯣꯏꯒꯤ ꯗꯥꯎꯅꯤꯅ
ꯅꯣꯏꯒꯤꯔꯗꯣ ꯄꯨꯔꯛꯑꯣ
ꯂꯧꯕ ꯀꯥꯟꯗ ꯑꯥ ꯌꯦꯡ ꯌꯦꯡꯉ ꯂꯧꯕ ꯌꯥꯗ꯭ꯔꯣ
ꯃꯄꯥꯟꯗꯗꯤ ꯌꯥꯝ ꯐꯖꯕ
ꯑꯗꯨꯅꯦ ꯃꯅꯨꯡꯗꯗꯤ ꯇꯤꯟ ꯆꯥꯔꯒ ꯂꯩꯔꯝꯃꯕꯣ ꯑꯗꯦ ꯅꯨꯄꯤ ꯑꯌꯥꯝ ꯑꯗꯨꯒꯤ ꯑꯦꯛꯖꯥꯝꯄꯜꯗꯨ ꯄꯤꯒꯦꯀꯣ ꯑꯌꯥꯝꯕꯅ ꯅꯨꯄꯤꯒꯤ ꯊꯝꯃꯣꯏ ꯖꯦ ꯑꯗꯨꯃꯥꯏ ꯑꯣꯏꯅꯕꯅꯦ ꯀꯣ
ꯅꯨꯄꯥꯁꯨ ꯑꯣꯏ
ꯅꯨꯄꯥꯖꯨ ꯑꯣꯏꯗꯦ ꯑꯣꯏꯕꯗꯤ ꯑꯣꯏꯌꯦ ꯑꯌꯥ ꯏꯁꯤ ꯃꯣꯏꯒꯤ ꯑꯌꯥꯝꯕꯅꯗꯤ ꯅꯨꯄꯤꯅ ꯑꯣꯏꯕꯅꯦ ꯑꯩ ꯑꯩꯗꯤ ꯑꯗꯨꯃꯥꯏꯟ ꯇꯧꯗꯦꯀꯣ
ꯃꯃꯥꯡꯒꯤ
ꯅꯪꯖꯨ ꯇꯧꯔꯝꯃꯅꯤ ꯅꯪꯁꯨ ꯇꯧꯔꯝꯒꯅꯤ ꯍꯥꯏꯐꯦꯠ ꯌꯥꯎꯔꯝꯒꯅꯤ
ꯑꯁ ꯍꯟꯗꯛꯇꯤ ꯌꯥꯎꯗ꯭ꯔꯦ
ꯁꯤꯁ ꯌꯥꯝ ꯁꯦꯡꯉꯕꯣ
ꯌꯥꯝ ꯁꯦꯡꯉꯕꯅꯦ
ꯊꯥꯖꯗꯦꯗꯥ ꯁꯦꯡꯗꯧ ꯃꯥꯟꯗꯦ
ꯊꯥꯖꯕ ꯇꯝꯃꯨꯅꯦ
ꯁꯦꯡꯗꯧ ꯃꯥꯟꯗꯦ ꯌꯥꯝ ꯁꯥꯎꯕꯒꯩꯖꯦ ꯌꯥꯝ ꯂꯥꯏꯔꯕ ꯁꯥꯎꯒꯟꯕ ꯃꯤꯁꯨ ꯑꯣꯏꯗꯧ ꯃꯥꯜꯂꯦ ꯅꯪ
ꯌꯥꯝ ꯁꯥꯎꯒꯟꯕꯅꯦ ꯑꯩ ꯑꯗꯨ ꯈꯨꯗꯛꯇ ꯑꯃꯨꯛꯀ ꯁꯥꯎꯗꯕꯒꯤ ꯇꯥꯏꯞꯅ ꯑꯗꯨꯝ ꯂꯩꯕꯅꯦ
ꯅꯣꯏ ꯍꯦꯔꯣꯗꯒ ꯁꯥꯎꯅꯕ꯭ꯔꯥ ꯕꯥ
ꯁꯥꯎꯕ ꯍꯩꯕꯅꯦꯍꯦ
ꯍꯨꯝ ꯄꯛꯇꯦꯌꯦ ꯅꯪ ꯁꯛ ꯑꯗꯨꯝ ꯐꯖꯔꯒ ꯅꯪ ꯁꯥꯎꯕꯗꯣ ꯄꯛꯇꯦꯕ
ꯃꯥꯗꯤ ꯇꯨꯃꯤꯟꯅ ꯂꯩꯗꯣꯏꯅꯦ
ꯑꯦ ꯅꯪ ꯀꯩꯅꯣꯗꯤ ꯑꯣꯏꯕ꯭ꯔꯥ ꯁꯣꯔꯠ ꯇꯦꯝꯄꯔꯖꯨ ꯑꯣꯏꯕ꯭ꯔꯣ
ꯁꯣꯔꯠ ꯇꯦꯝꯄꯔꯗꯤ ꯑꯣꯏ ꯊꯀꯟꯗꯦꯗ ꯑꯣꯏꯗꯕ ꯃꯥꯜꯂꯦꯗ
ꯑꯣꯏꯗꯕ ꯃꯥꯜꯂꯦꯌꯦ ꯑꯣꯏꯔꯤꯅꯦ ꯑꯣꯏꯔꯤꯅꯦ ꯈꯪꯉꯦ ꯅꯪ ꯁꯥꯎꯒꯟꯕꯗꯣ ꯂꯣꯏ ꯑꯣꯏꯔꯕꯅꯦ ꯑꯗꯨꯗ ꯄꯛꯇꯦꯑꯦ ꯑꯗꯨꯃꯥꯏꯟ ꯇꯧꯒꯅꯣ
ꯑꯁ ꯂꯝꯍꯦꯟ ꯃꯣꯏꯅ ꯂꯝꯍꯦꯜꯂꯗꯤ ꯁꯥꯎꯕꯝ ꯊꯣꯛꯇ꯭ꯔꯣꯅꯦ
ꯃꯣꯏ ꯅꯣꯢ ꯍꯦꯔꯣꯖꯨ ꯌꯥꯝꯅ ꯁꯤꯅꯤꯌꯔ ꯑꯣꯏꯔꯒ ꯀꯩꯅꯣ ꯇꯧꯕ꯭ꯔꯥ ꯁꯥꯎꯒꯟꯕ꯭ꯔꯕ ꯌꯥꯝ
ꯐꯕꯅꯦ ꯃꯥꯗꯤ ꯑꯩ ꯑꯣꯏꯅ ꯃꯉꯣꯟꯗ ꯍꯦꯟꯅ ꯍꯦꯟꯕꯅꯦ꯫
ꯑꯦ ꯃꯅꯇꯥꯏ ꯅꯥꯇꯩ ꯆꯥꯗꯕ ꯇꯟꯖꯥꯒꯨꯝꯕ ꯂꯩꯕ꯭ꯔꯕ꯫ ꯃꯇꯝꯗꯨꯒ ꯂꯩꯕ꯭ꯔꯕ ꯅꯣꯏꯗ꯫
ꯑꯁ ꯃꯥꯗꯤ ꯑꯁ ꯑꯗꯨꯃꯥꯏꯅ ꯇꯧꯗꯅ ꯒꯌꯥꯟ ꯐꯖꯅ ꯇꯥꯕꯒꯤꯀꯣ ꯑꯁ꯫
ꯎꯝ ꯌꯨ ꯌꯨꯒꯨꯝꯕ ꯊꯛꯇꯕ ꯃꯥꯜꯂꯦꯀꯣ ꯃꯥꯗꯣ꯫
ꯊꯛꯇ꯭ꯔꯦ ꯅꯍꯥꯟꯋꯥꯏꯗꯤ ꯊꯛꯔꯝꯃꯦ ꯑꯗꯨ ꯍꯟꯗꯛ ꯊꯛꯇ꯭ꯔꯦ꯫
ꯑꯗꯨꯅ ꯅꯪ ꯑꯗꯨꯝ ꯈꯪꯗꯦ ꯊꯛꯄ ꯊꯛꯇꯕ꯫ ꯅꯪ ꯄꯥꯎ ꯐꯥꯎꯅꯕꯗ꯫
ꯑꯁ ꯊꯛꯇ꯭ꯔꯦ ꯍꯟꯗꯛꯇꯤ ꯃꯥ ꯃꯌꯨꯝꯗ ꯑꯗꯨꯝ ꯂꯩꯕꯅꯦ꯫
ꯁꯦꯁ꯫ ꯃꯤꯗꯤ ꯅꯨꯄꯥꯗꯒꯤ ꯉꯝꯃꯤꯒꯣ꯫
ꯑꯗꯨ ꯃꯥꯏꯅꯗꯤ ꯍꯥꯏꯒꯅꯨꯍꯦ꯫
ꯑꯗꯨꯃꯥꯏꯅ ꯍꯣꯏ꯫ ꯀꯩ ꯍꯥꯏꯔꯣꯏꯗ ꯅꯪ ꯑꯗꯨꯃꯥꯏꯅ ꯇꯧꯒꯗꯕꯅꯤ ꯅꯪ ꯇꯧꯔꯤꯗꯣ ꯆꯨꯝꯃꯦ꯫ ꯍꯥꯏꯗꯤ ꯃꯤꯅ ꯐꯠꯇꯕ ꯊꯕꯛꯀꯨꯝꯕ ꯇꯧꯔꯒꯗꯤ꯫ ꯑꯩꯈꯣꯏꯅ ꯀꯔꯦꯛꯁꯟ ꯇꯧꯒꯗꯕꯅꯦ ꯎꯔꯒꯗꯤ꯫
ꯑꯩꯅꯁꯨ ꯌꯥꯗꯦ ꯍꯥꯏꯕꯅꯤ ꯑꯗꯨ ꯑꯩ ꯃꯥ ꯑꯃꯨꯛꯀ ꯇꯣꯛ ꯅꯍꯥꯟ ꯑꯩꯈꯣꯏꯅꯤ ꯐꯥꯎꯅꯗ꯭ꯔꯤꯉꯩꯗꯗꯤ ꯇꯣꯛꯄ ꯃꯥꯜꯂꯦꯗꯣ ꯑꯩꯅ ꯑꯃꯨꯛꯀ ꯍꯥꯏꯔꯨꯕꯒꯤ꯫ ꯅꯪꯒ ꯄꯥꯝꯗ꯭ꯔꯕꯅ꯫
ꯀꯌꯥꯝ ꯀꯌꯥꯝ ꯀꯨꯏꯔꯒꯦ ꯅꯚꯅꯤ ꯀꯩꯅꯣ ꯇꯧꯕ ꯆꯍꯤ ꯑꯃ ꯇꯧꯔꯣ ꯌꯧꯔꯕꯣ꯫
ꯑꯁ ꯀꯨꯏꯗ꯭ꯔꯤꯗ꯫
ꯆꯍꯤ ꯇꯪꯈꯥꯏ ꯆꯍꯤ ꯇꯪꯈꯥꯏ꯫
ꯋꯥꯠꯂꯤ ꯌꯥꯝ ꯋꯥꯠꯂꯤꯌꯦ꯫
ꯎꯝ꯫ ꯑꯗꯨꯗꯤ ꯅꯪ ꯅꯪꯒꯤ ꯆꯍꯤ ꯑꯃꯒ ꯈꯔ ꯍꯦꯜꯂꯝ ꯀꯥꯟꯗ ꯀꯨꯏꯔꯔꯣꯢ ꯀꯨꯏꯔꯔꯣꯢ꯫
ꯑꯦꯁ ꯇꯥꯅꯤꯡ꯫
ꯃꯣꯏ ꯀꯩꯅꯣ ꯅꯠꯇ꯭ꯔꯣ ꯃꯣꯏ ꯅꯠꯇ꯭ꯔꯣ ꯃꯣꯏꯒꯤ ꯄꯨꯄꯨꯁꯤꯡꯗꯨꯔꯣ ꯒꯦꯁ ꯀꯥ ꯀꯩꯅꯣ ꯇꯧꯕꯗꯣ꯫
ꯑꯧ ꯃꯣꯏ ꯔꯤꯂꯦꯇꯤꯞꯁ ꯃꯥ ꯑꯣꯏꯕꯅꯤ꯫
ꯃꯣꯏ꯫ ꯕꯕꯥꯒꯤꯃꯤꯁꯤꯡꯗꯣ ꯑꯣꯏꯔꯝꯒꯅꯤꯀꯣ ꯏꯃꯨꯡꯁꯤꯡꯗ ꯑꯣꯏꯔꯝꯒꯅꯦ꯫
ꯎꯝ꯫
ꯑꯗꯨꯗ꯫
ꯑ ꯃꯣꯏ ꯃꯣꯏ ꯔꯤꯂꯦꯇꯤꯚꯁ ꯈꯣꯏꯗꯤ ꯑꯁ꯫ ꯄꯩꯁꯥ ꯌꯥꯝ ꯄꯥꯏꯕ ꯃꯥꯜꯂꯦ ꯅꯨꯡꯉꯥꯏ ꯅꯨꯡꯉꯥꯏꯅ ꯂꯩꯕ ꯃꯥꯜꯂꯦ꯫
ꯄꯥꯏꯕꯅꯦ ꯃꯣꯏꯗꯣ꯫ ꯑꯗꯨꯗ ꯃꯣꯏꯒꯤ ꯌꯨꯝ ꯄꯥꯟꯕ ꯑꯃ
ꯂꯥꯛꯄꯗꯣ ꯑꯗꯨ ꯈꯪꯅꯩꯌꯦꯕ ꯃꯣꯏ ꯃꯥ ꯃꯥꯒ ꯅꯥꯛꯑꯁꯨ ꯑꯣꯏꯈꯤꯗꯦꯅꯦ
ꯀꯅꯥꯅꯣ꯫
ꯃꯥ ꯅꯣꯢ ꯍꯦꯔꯣ ꯅꯣꯏ ꯍꯦꯔꯣꯒꯤ ꯀꯩꯅꯣ ꯁꯤꯡꯗꯣ ꯄꯨꯄꯨ ꯍꯤꯡꯗꯣ ꯀꯩꯅꯣ ꯑꯣꯏꯕꯅꯦꯕ ꯃꯧ ꯑ ꯃ ꯂꯩꯕꯗꯣ ꯃꯧꯒꯤ ꯃꯌꯥꯝ ꯕꯗꯣ ꯑꯩ ꯈꯪꯅꯩꯌꯦꯕꯀꯣ ꯑꯗꯨꯒꯤ ꯃꯅꯥꯎꯅꯨꯄꯤ ꯁꯨ ꯑꯗꯨꯗ ꯌꯨꯝ ꯄꯜꯂꯦꯅ ꯍꯥꯏꯔꯛꯄ ꯀꯩꯅꯣꯒ ꯐꯝ ꯃꯦ ꯍꯥꯏꯌꯦ ꯃꯣꯏꯒꯤ ꯑꯥ ꯃꯤꯠꯀꯤ ꯗꯨꯄꯥꯟ ꯑ ꯑꯅꯣꯞꯀꯤ ꯗꯨꯀꯥꯟ ꯀꯩꯅꯣ ꯇꯧꯕꯗꯣ ꯑꯗꯨꯗ ꯐꯝꯃꯦ
ꯑꯣ ꯑꯣ ꯑꯣ
ꯑꯗꯨ ꯗꯣ
ꯑꯣ ꯑꯃ ꯐꯝꯃꯅꯦ ꯃꯣꯏ ꯑꯪ
ꯃꯌꯥꯝꯕ ꯗꯨ ꯑꯦꯠ ꯃꯌꯥꯝꯕ ꯗꯣ ꯑꯣꯖꯥ ꯑꯣꯏꯌꯦꯕꯀꯣ
ꯑꯣ
ꯐ
ꯅꯪ ꯈꯪꯕ꯭ꯔꯣꯅꯦ
ꯈꯪꯉꯦ
ꯌꯥꯝ ꯊꯥꯖꯗꯦꯅꯦ ꯑꯩꯈꯣꯏ ꯑꯅꯤꯒꯤ ꯃꯔꯝꯗꯁꯨ ꯍꯥꯏꯔꯝꯗꯧ ꯃꯥꯜ__
ꯍꯥꯏ ꯗꯦ ꯍꯥꯏ ꯈꯪꯅꯕ ꯍꯥꯏꯁꯦ ꯀꯩꯅꯣ ꯃꯥꯒ ꯑꯩ ꯑꯣꯖꯥꯅꯦꯕꯒꯣ ꯃꯥꯅ ꯍꯥꯏꯔꯛꯄꯅꯦ ꯑꯩ ꯏꯅꯥꯎ ꯅꯨꯄꯥꯁꯨ ꯑꯩ ꯏꯅꯥꯎ ꯅꯨꯄꯤꯁꯨ ꯑꯗꯨ ꯗ ꯌꯨꯝ ꯄꯥꯜꯂꯦꯅ
ꯎꯝ ꯑꯗꯣ ꯃꯥ ꯑ ꯃꯌꯥꯝꯕ ꯑꯣꯖꯥ ꯇꯧꯕꯗꯣ ꯑꯗꯣ ꯑꯈꯣꯏꯅꯤ ꯎꯝ ꯀꯩꯅꯣ ꯐꯥꯎꯅꯩ ꯍꯥꯏꯕꯗꯣ ꯈꯪꯃꯔꯥ
ꯈꯪ ꯂꯝꯃꯣꯏꯗ ꯀꯩꯅꯣ ꯑꯗꯣ ꯌꯥꯝ ꯍꯪꯉꯤꯗꯨꯕꯣ ꯄꯥꯈꯠꯄ꯭ꯔꯣ
ꯇꯜꯂꯦꯕ ꯄꯥꯈꯠꯄ ꯅꯠꯇꯦ ꯇꯜꯂꯦꯕ ꯃꯣꯏ ꯃꯤ ꯑꯌꯥꯝꯕꯅꯗꯤ ꯈꯪꯕꯅꯦꯕꯀꯣ ꯑꯗꯨ ꯇꯟꯕ ꯍꯥꯏꯕ ꯇꯥꯔꯦ ꯅꯪꯗꯤ ꯇꯟꯗꯕ꯭ꯔꯣꯅꯦ ꯑꯥ ꯍꯜꯂꯣ ꯍꯜꯂꯣ